ꯇꯥꯕ꯭ꯔꯣ
ꯆꯦꯌꯥꯒꯤ ꯃꯇꯣꯟꯁꯦ ꯀꯥꯕ ꯌꯥꯏꯕꯅꯦ ꯀꯥꯕ ꯍꯩꯕ꯭ꯔꯥ ꯌꯦꯡꯒꯦ ꯑꯩ
ꯌꯦꯡꯕ ꯍꯥꯏꯗꯤ ꯀꯃꯥꯏꯅꯅꯣ ꯌꯨꯇꯨꯕꯇꯔ
ꯀꯨꯏꯔꯕꯩ ꯃꯃꯥꯡꯗ ꯌꯨꯇꯨꯨꯞꯇ ꯊꯦꯡꯅꯈꯤꯕꯅꯦꯕ ꯀꯥꯔꯒ ꯀꯩꯅꯣ ꯅꯨꯃꯤꯠꯂꯩ ꯂꯩ ꯍꯥꯏꯕ꯭ꯔꯥ ꯀꯩꯅꯣ ꯑꯗꯣ ꯅꯨꯃꯤꯠꯂꯩꯗꯣ ꯆꯥꯕ ꯌꯥꯏ ꯍꯥꯏꯒꯨꯝ ꯇꯧꯅꯦꯕ ꯀꯃꯥꯏ ꯑꯥ ꯍꯥꯏꯗꯤ ꯆꯥꯕꯗꯣ ꯀ ꯃꯣꯏꯒꯤ ꯑꯃ ꯒꯦꯝ ꯍꯧꯗ꯭ꯔꯤꯀꯥꯟꯗ ꯆꯪꯉꯝꯗꯥꯏꯗ ꯐꯝꯃ ꯂꯩꯕꯗꯣ ꯈꯪꯕ꯭ꯔꯥ ꯑꯩꯈꯣꯏ ꯁꯤ ꯐꯝꯃ ꯂꯩꯗꯣ ꯑꯗꯨꯗꯣ ꯅꯨꯃꯤꯠꯂꯩ ꯆꯥꯔ ꯇꯨꯃꯤꯟ ꯐꯝꯗꯣꯏ ꯁꯔꯨꯛ ꯅꯃꯤꯠꯂꯩ ꯑꯣꯏꯟ ꯆꯥ ꯂꯩ ꯌꯥꯗ
ꯍꯣꯏ
ꯍꯥꯏꯗꯤ ꯑꯗꯨꯒꯤ ꯀꯩꯅꯣꯗꯣ ꯅꯨꯃꯤꯠ ꯂꯩꯗꯣ ꯐꯪꯉꯗꯤ ꯑꯗꯨ ꯌꯦꯡꯒꯦ ꯇꯧꯅꯤ
ꯌꯥꯥꯏꯀꯩꯟ ꯎꯝ
ꯑꯗꯣ ꯈꯪꯗꯦ ꯋꯥꯡꯕꯅꯤꯅ ꯍꯩꯒꯗ꯭ꯔꯥ ꯈꯪ
ꯇ꯭ꯔꯥꯏ ꯇꯧ ꯇꯥꯝꯅꯤ ꯅꯪꯅ ꯈꯔ ꯍꯩꯇꯕꯒ ꯑꯗꯨꯕꯨꯗꯤ ꯑꯩꯁꯨ ꯑꯗꯨ ꯑꯗꯨꯝ ꯍꯥꯏꯔꯛꯀꯅꯤ ꯈꯪꯉꯤꯕ ꯂꯨ ꯂ ꯇꯨ ꯂꯦꯡꯐꯧ ꯂꯦꯡꯗꯦ
ꯂꯦꯡꯗꯦ ꯍꯥꯏꯗꯤ ꯃꯦꯗꯤꯌꯝ ꯑꯩꯅ ꯂꯦꯡꯍꯟꯗꯝꯅꯤꯗ ꯁꯤ ꯐꯖꯗꯦ ꯀꯦꯝ ꯀꯥꯟꯅꯗꯃꯛꯇꯅꯤ ꯐꯪꯗꯦꯗ ꯈꯨꯠꯂꯥꯏꯖꯤꯡ ꯀꯦꯝ ꯀꯥꯟꯗ꯭ꯔꯦꯕ ꯑꯩꯅ ꯄꯥꯝꯃꯤꯖꯦ ꯍꯧꯖꯤꯛ ꯃꯔꯨ ꯅꯠꯇ꯭ꯔ ꯃꯔꯨ ꯁꯥ ꯌꯥꯅꯕ ꯃꯔꯨꯒꯤ ꯀꯩꯅꯣ
ꯇꯥꯡꯈꯠꯄ ꯐꯪꯒꯅꯤ
ꯎꯝ ꯍꯥꯏꯗꯤ ꯑꯥ ꯑꯐꯨꯕꯤ ꯈꯨꯠꯂꯥꯏꯗꯤ ꯀꯦꯝ ꯀꯥꯟꯗ꯭ꯔꯦꯕ
ꯎꯝ
ꯑꯀꯥꯞꯄꯤꯁꯤꯅ ꯍꯦꯟ ꯐꯔꯦ
ꯐ ꯇꯥꯕꯅꯤ ꯃꯔꯨ ꯃꯉꯥꯏꯔꯦ ꯃꯔꯨꯗ ꯗꯤꯄꯦꯟ ꯇꯧꯕ ꯑꯀꯥꯞꯄꯤꯁꯤꯡꯁꯤꯅ
ꯃꯗꯣ ꯃꯔꯨꯗꯣ ꯀꯩꯅꯣ ꯇꯧ ꯑꯗꯨꯒꯤ ꯃꯔꯨꯗꯣ ꯁꯥꯅꯕ ꯄꯣꯠꯇꯨꯅꯦ ꯑꯩ ꯄꯥꯝꯃꯤꯖꯦ ꯁ ꯑꯗꯣ ꯀꯗꯥꯏ ꯐꯪꯗꯣꯏꯅꯣ ꯈꯪꯗꯦ ꯑꯗꯨꯅꯦ ꯑꯩ ꯀꯥꯟ ꯊꯤꯖꯁꯦ ꯍꯖꯤꯛ
ꯄꯣꯠꯇꯤ ꯂꯩ ꯍꯥꯏꯕ꯭ꯔꯥꯕ ꯂꯩꯇꯃꯥꯟ ꯈꯔ ꯂꯩꯔ ꯌꯥꯔꯛꯄꯁꯨ ꯌꯥꯏ ꯒꯦꯝ ꯄꯣ ꯕꯦꯁ ꯈꯥꯆꯪꯁꯤꯂꯑꯒ ꯅꯪꯁꯨ ꯈꯔꯗꯤ ꯆꯪꯉꯕ
ꯎꯝ ꯁꯤ ꯍꯧꯖꯤꯛ ꯃꯦꯟ ꯃꯦꯟꯗꯣꯏ ꯑꯗꯣ ꯀꯗꯥꯏꯗꯒꯤ ꯀꯥꯗꯣꯏꯅꯣꯗꯣ ꯌꯦꯡꯅꯦ ꯑꯩꯅ ꯇꯧꯏꯔꯁꯦ ꯅꯄ ꯉꯝꯗꯦ
ꯉꯝꯗ꯭ꯔ ꯌꯨꯇꯨꯕ ꯀꯨꯝꯕꯗ ꯇ꯭ꯔꯥꯏ ꯇꯧꯔꯁꯨ ꯌꯥꯏ
ꯉꯝꯅꯕ ꯁꯣꯏꯗꯅꯗꯤ ꯊꯤꯒꯅꯤ ꯁꯤꯗꯁꯤꯅ ꯐꯗꯣꯏ ꯃꯥꯜꯂꯦꯍꯦ ꯃꯣꯏ ꯑꯃꯥ ꯀꯩꯅꯣ ꯊꯧꯔꯤ ꯂꯪꯅꯕ ꯄꯤꯔꯛꯄꯗꯣ ꯑꯗꯨꯏ ꯊꯧꯔꯤꯗꯨꯅ ꯇꯧꯔꯒ ꯀꯥꯗꯣ ꯃꯥꯜꯂꯦ ꯑꯩꯅ ꯈꯟꯕꯗ
ꯎꯝ ꯍꯣꯢ ꯀ ꯦꯝ ꯂꯝꯗꯥꯏꯗꯔ ꯀꯩꯅꯣ ꯄꯦꯛꯛꯄꯗꯣ ꯃꯥꯅꯤ ꯃꯌꯥꯏ ꯆꯠꯂꯝꯗꯥꯏꯒꯨꯝꯕ ꯑꯣꯏꯗꯣꯏꯅꯤ ꯁꯨꯝ ꯋꯥꯔꯤꯅꯤꯗ ꯑꯩꯅ ꯂꯣꯏꯔꯝꯗꯥꯢ ꯍꯥꯏꯗꯨꯗꯤ ꯑꯝ ꯑꯝ ꯀꯦꯠꯇ ꯊꯦꯡꯅꯕꯗꯣ
ꯀꯃꯥꯏꯅꯕꯨ ꯀꯥꯗꯣꯏꯅꯣ ꯁꯤ ꯅꯠꯇꯕ꯭ꯔꯥ ꯈꯪꯗꯦ ꯅꯣꯏ ꯀꯥ ꯌꯥꯥꯢ ꯍꯥꯏꯕ ꯑꯩꯒꯤꯗꯣ ꯀꯥꯎꯔꯦ ꯀꯨꯢꯔꯕꯅꯤꯅ ꯑꯝ
ꯐꯥꯔ ꯆꯥꯍꯟꯕꯗꯣ ꯈꯣꯠꯄꯗꯧꯅ ꯑꯗꯨ ꯖꯒꯥꯗꯣ ꯑꯗꯨꯝ ꯍꯥꯏꯔꯅꯤꯅ ꯁꯤꯒꯤ ꯇꯥꯔꯗ ꯑꯗꯨ ꯀꯥꯎ ꯀꯥꯎꯅ
ꯑꯗꯨꯅꯤ ꯁꯤ ꯇꯋꯥꯏꯔ ꯁꯤꯗꯔ ꯈꯪꯗꯦ ꯁꯤꯔ ꯃꯔꯤꯔ ꯐꯥꯎꯕ
ꯀꯣꯟꯅ ꯌꯦꯡꯉꯁꯦ ꯍꯥꯏꯗꯤ ꯑꯃꯨꯛ ꯂꯥꯛꯑꯁꯨ ꯌꯥ ꯄꯣꯠꯅꯤꯅꯀꯣ
ꯃꯥꯅꯦ
ꯃꯦꯞꯇꯨꯗ ꯅꯪꯅ ꯆꯤꯟꯐꯥ ꯄꯨꯔ ꯊꯝꯍꯧ ꯌꯥꯔꯦ
ꯇꯨ ꯁꯤ ꯑꯗꯨꯝ ꯊꯥꯔ ꯂꯩ ꯑꯣꯔꯤꯌꯦꯜ ꯀꯩꯀꯩ ꯍꯥꯏꯔ
ꯎꯝ ꯑꯩ
ꯑꯗꯨꯅ ꯑꯩ ꯃꯈꯥ ꯇꯥꯅ ꯆꯠꯂꯨ ꯇꯥꯅꯤ ꯊꯤꯔꯨ ꯇꯥꯅꯤ ꯃꯈꯥ ꯇꯥꯅ ꯑꯗꯨꯝ ꯀꯩ ꯀꯩꯅꯣ ꯈꯔ ꯊꯤꯔꯨ ꯇꯥꯕꯅꯤ ꯄꯣꯠ ꯆꯩꯩ ꯑꯩꯅ ꯄꯥꯝꯃꯤꯕ ꯅꯣꯡꯃꯩ ꯃꯔꯨꯗꯣ
ꯎꯝ
ꯑꯗꯨ ꯀꯩꯒꯤꯅꯣ ꯇꯥꯕ ꯌꯥꯗꯕꯅꯤꯗ ꯑꯁ ꯅꯞꯄ ꯌꯥꯏꯅꯦ
ꯈꯪꯗ꯭ꯔꯕꯣ
ꯈꯪꯗꯦ ꯑꯁ ꯇꯏꯗ ꯌꯎꯨꯔꯣ ꯀꯩꯅꯣꯝꯅ ꯌꯎꯕ
ꯎ
ꯁꯤ ꯎꯁꯤ ꯑ ꯁꯤ ꯌꯥꯅꯕ ꯎꯔꯌꯦꯦꯗ ꯑꯩꯁꯨ ꯈꯜꯂꯦ ꯎꯁꯤꯗꯩ ꯆꯣꯡꯉꯛꯇꯧꯕ ꯑꯣꯏꯔꯝꯗꯧ ꯃꯥꯜꯂꯤꯅ ꯑꯗ ꯎꯗꯣ
ꯁꯀꯦꯟ ꯍꯦꯟ
ꯃꯥꯅꯤ ꯑꯗꯨ ꯁꯨꯃꯥꯏꯅ ꯇꯧꯔꯒ ꯁꯨꯃꯥꯏ ꯇꯧ ꯁꯨꯃꯥꯏꯅ ꯆꯣꯡꯗꯧꯕ ꯆꯣꯡꯉꯤꯁꯦ ꯎꯔꯕ ꯀꯥꯞꯄ ꯌꯥꯗꯦ ꯑꯗꯨ ꯀꯥ ꯑꯗꯨꯅꯤꯗꯅ
ꯥꯎꯗ ꯀꯥꯑꯒ ꯅꯪꯅ ꯁꯋꯥꯏꯁꯦ ꯆ ꯆ
ꯑꯗꯒꯤ ꯁꯤꯗꯒꯤ ꯁꯨꯃꯥꯏꯅ ꯑꯗꯣ ꯀꯥꯕꯝꯁꯦ ꯂꯩꯇ꯭ꯔꯕ ꯃꯥꯜꯂꯦ ꯍꯥꯏꯗꯤ ꯁꯤ ꯊꯤꯡꯉꯥ ꯂꯩꯔꯦ ꯎꯝ ꯌꯥꯏꯌꯦ ꯌꯥꯏꯌꯦ ꯀꯥꯕ ꯌꯥꯔꯦ ꯁꯤ ꯁꯦꯞ ꯍꯥꯎꯁꯔ ꯈꯪꯗ꯭ꯔꯦ ꯐꯝꯃꯨꯨꯡ ꯂꯩꯔꯦ ꯃꯥꯟꯗꯤ ꯃꯥꯜꯂꯦ
ꯑꯣꯇꯣ ꯁꯨꯕꯥꯁ ꯁꯂꯤꯑꯣ
ꯀꯔꯤ ꯍꯥꯏꯇꯥꯔꯦ ꯀꯩꯔꯥꯛꯇꯨꯗꯤ ꯂꯩꯇꯦ ꯀꯩꯔꯥꯛꯇꯨꯅꯦ ꯃꯔꯨ ꯑꯣꯏꯅ ꯁꯋꯥꯏꯗ ꯂꯩꯕ ꯖꯥꯠꯂꯥ ꯂꯩꯇ ꯃꯥꯜꯂꯦ ꯁꯤꯗꯁꯨ ꯂꯩꯇꯦ
ꯍꯣꯏ
ꯑꯣ ꯑꯣ ꯁꯤ ꯁꯤꯒꯤꯁꯤꯅ ꯀꯥꯗꯣꯕ ꯁꯤꯒꯤ ꯑꯦꯞꯁꯤ ꯅ ꯂꯩ ꯂꯩꯔꯦ ꯂꯩꯔꯦ ꯎꯝ ꯍꯣ ꯑꯣꯏꯇꯥꯥꯔꯦ
ꯇꯨꯝ ꯃꯣꯏꯌꯦ ꯃꯥꯏ ꯇꯥꯔꯨꯗꯝꯅꯦ
ꯂꯩꯒꯅꯤ
ꯎꯝ ꯇꯨꯅ ꯅꯕ ꯑꯗꯨ ꯍꯥꯏꯗꯤ ꯇꯨꯝꯅꯤꯡꯉꯦ ꯍꯥꯏꯔꯣ
ꯍꯩꯔꯒ ꯉꯥꯡꯕ꯭ꯔꯥ ꯇꯨꯝꯅꯤꯡꯉꯛꯄ ꯑꯗꯨ ꯇꯧꯔꯦꯅꯦ
ꯀꯧꯔꯁꯨ ꯀꯩꯗꯧꯒꯦ ꯇꯨꯝ ꯃꯣꯏꯌꯦ
ꯑꯗꯨ ꯇꯨꯝꯒ꯭ꯔꯅꯤ ꯍꯥꯏꯅꯦ ꯅꯪꯅ ꯇꯨꯝꯃꯣꯏ ꯍꯥꯏꯗꯣ ꯆꯤꯟꯅ ꯇꯨꯝꯃꯣꯏ ꯍꯥꯏꯗꯣ ꯏꯁꯥꯅ ꯇꯨꯝꯃꯅꯤ ꯍꯥꯏꯅꯦ
ꯏꯁꯥꯗ ꯑꯩ ꯐꯨꯔꯗꯤ
ꯅꯪ ꯐꯨꯅ ꯅꯁꯥꯥꯅ ꯅꯁꯥ ꯐꯨꯕ ꯉꯝꯖꯒꯗ꯭ꯔꯅꯦ ꯍꯩꯒꯤꯅꯣ ꯄꯨꯅꯦ ꯑꯝꯇ ꯄꯨꯅꯦ ꯑꯝꯇ ꯌꯦꯡꯒꯦꯅꯦ
ꯄꯩꯁꯥ ꯄꯤꯔꯛꯣꯑꯣ
ꯑꯦ ꯑꯗꯨꯗ ꯅꯪ ꯅꯁꯥꯟꯅ ꯌꯥꯔꯣꯏ ꯍꯥꯏꯔꯦ ꯑꯗꯨꯝ ꯄꯨ ꯉꯝꯒꯗ꯭ꯔ ꯍꯥꯏ ꯉꯝꯅꯤ ꯍꯥꯏꯔꯦ ꯑꯗ ꯌꯦꯡꯒꯦ ꯍꯥꯏꯔꯦ ꯑꯟꯗ ꯑꯩꯅ ꯀꯩꯀꯩ ꯄꯩꯁꯥ ꯄꯤꯗꯣꯏ ꯀꯨꯝꯃꯅꯦ
ꯑꯗꯨ ꯌꯦꯅꯦꯠꯇ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
ꯑꯁ ꯌꯥꯟꯁꯤꯜꯂꯛꯏꯅꯦ ꯅꯣꯏ ꯑꯗꯨ ꯑꯦ ꯑꯩꯅ ꯄꯨ ꯄꯥꯗꯕꯅꯤ
ꯍꯩꯇꯕꯒꯤ ꯄꯥꯟꯗ꯭ꯔꯤꯔꯣ
ꯈꯪꯗꯦ ꯃꯣꯏ ꯍꯨꯝꯐꯨ ꯄꯥꯎꯄꯥꯟ ꯄꯥꯜꯗꯦ ꯃꯣꯏ ꯍꯨꯝꯐꯨ ꯁꯨꯛꯄꯥꯟ ꯄꯥꯟꯗꯦ
ꯎꯝ ꯑꯗꯨꯅꯦ ꯍꯩꯇꯔ ꯍꯩꯇꯔ
ꯍꯩꯕ ꯑꯣꯏꯔꯝꯃꯅꯤ ꯀꯥꯏꯅꯗꯣ
ꯍꯩꯕꯗꯤ ꯂꯥꯏꯕꯛꯇ ꯊꯥꯗꯣꯡ ꯂꯦ
ꯂꯥꯏꯕꯛꯇ ꯊꯥꯔꯗꯤ ꯀꯃꯥꯏ ꯇꯧꯗꯣꯏꯕ
ꯑꯩꯌꯦ ꯊ
ꯑꯗꯣ ꯑꯩ ꯊꯥꯗꯦ ꯑꯗꯣ ꯍꯩ
ꯎꯝ ꯑꯁꯨꯝꯕ ꯍꯩꯇꯦ ꯅꯪꯅ ꯍꯩꯖꯗꯕ
ꯑꯩ ꯍꯥꯏꯔꯝꯃꯗꯤ ꯑꯁ ꯍꯦꯛꯇ ꯂꯥꯝꯖꯜꯂꯛꯏꯅꯦ ꯃꯈꯨꯠꯁꯦ
ꯇꯕ꯭ꯔꯣ ꯀꯍꯥꯏꯒꯦ
ꯍꯕꯣ ꯑꯩꯅ ꯇꯨꯝꯃꯗꯤꯔꯣ ꯑꯗꯨꯗꯤ ꯍꯧꯒꯠꯂꯣ ꯐꯝꯃꯣ ꯑꯗꯨꯒ ꯂꯥꯏ ꯅꯤꯡꯉꯣ ꯉꯥꯛꯇꯪ ꯃꯤꯠ ꯑꯨꯏꯁꯟꯗꯕꯤ ꯃꯤꯠ ꯄꯥꯡꯊꯣꯛꯑ ꯂꯥꯏ ꯅꯤꯡꯉꯣ ꯀꯩꯒ ꯑꯗ ꯇꯨꯝꯅꯤꯡ ꯇꯨꯝꯃꯗꯣꯏꯔꯣ ꯇꯨꯝꯅꯤꯡꯉꯗꯤ
ꯑꯗꯨ ꯃꯣꯏꯌꯦ
ꯄꯥꯏꯔꯃꯦꯦ ꯇꯨꯡꯒꯤꯗꯤꯅꯦꯕꯀꯣ
ꯎꯝ ꯑꯗꯣ ꯍꯧꯒꯠꯂꯣ ꯐꯝꯃꯑꯣ ꯀꯒꯤꯅ ꯇꯨꯝꯈ꯭ꯔꯗꯤ ꯀꯧꯕ ꯇꯥꯗꯗꯅ
ꯑꯗꯨ ꯀꯧꯕ ꯇꯥꯗ꯭ꯔꯗꯤ ꯑꯩꯅ ꯐꯨꯗꯨꯒꯇ ꯉꯥꯏꯔꯦ ꯣ ꯀꯩ ꯑꯗꯣ ꯍꯧꯒꯠꯂꯣ ꯐꯨꯗꯅꯕ ꯑꯩꯅ
ꯀ ꯑꯩ ꯐꯨꯕꯂꯣ
ꯍꯧꯒꯠꯂꯣ ꯍꯥꯏꯔꯒ ꯇꯡꯒꯤꯗꯣꯏꯅꯦꯕ ꯐꯥꯈꯤꯕꯒꯤꯗꯩ
ꯑꯗꯣ ꯑꯩ ꯀꯤꯌꯦ ꯍꯥꯏꯕꯥ
ꯑꯗꯣ ꯇꯨꯝꯒꯅꯨ ꯍꯥꯏꯕ ꯍꯧꯒꯠꯂꯣ ꯍꯥꯏꯕꯥ ꯑꯗꯨꯗꯤ ꯍꯧꯒꯠꯂꯣ
ꯎꯝ ꯀꯅꯥ ꯀꯅꯣ ꯃꯥ ꯀꯅꯥ ꯀꯅꯣ ꯆꯦꯟꯕꯒꯤ ꯑꯗꯨꯃꯥꯏꯅ ꯆꯠꯈꯦ ꯇꯥꯏꯌꯦ ꯃꯤꯅꯤ ꯀꯥꯅꯣꯡꯒ ꯀꯥꯅꯣꯡꯒ
ꯑꯗꯣ ꯀꯗꯥꯏ ꯆ ꯌꯦꯡꯗꯣꯏꯅꯣ ꯃꯕꯥꯅꯤꯗꯣ ꯇꯥꯟꯅ ꯄꯨꯕ ꯅꯪꯖ
ꯅꯥꯕ ꯅꯪ ꯍꯥꯎꯗ꯭ꯔꯤ ꯑ
ꯌꯥꯡꯉꯣ ꯅꯪ ꯂꯝꯖꯦꯟ ꯑꯩꯅ
ꯑꯩꯅ ꯇ ꯄꯦ ꯇꯥꯅꯗꯧꯗ ꯌꯥꯉ ꯁꯠ ꯁꯠ ꯇꯧꯋꯤ ꯃꯣꯏꯗ
ꯑꯦ ꯌꯥ ꯍꯣꯡꯗ ꯈꯨꯠ ꯆꯠꯂꯛꯑꯒ ꯑꯃꯨꯛꯀ ꯄꯥꯏꯁꯜꯂꯛꯀꯥꯟꯗ ꯍꯪꯒꯣꯏꯕ ꯍꯥꯏꯇꯥꯔꯦꯅꯦ
ꯗ ꯇꯔꯤ ꯐꯠꯇꯔ ꯋꯥ ꯍꯥꯜ ꯗꯤꯅ ꯍꯥꯠꯇ ꯄꯤꯔꯤꯗ
ꯑ ꯑꯥ ꯑꯗꯣ ꯅꯪꯁꯦ ꯇꯣꯔꯣꯟ ꯐꯖꯅ ꯂꯣꯜꯂꯦ ꯀꯩꯒꯤꯅꯣ
ꯃꯤꯠꯇ ꯎꯕꯗꯣ ꯑꯗꯨꯗ ꯑꯗꯨꯝ ꯂꯤꯔꯒ ꯍꯥꯏ
ꯑ ꯃꯤꯠꯇ ꯎꯕ ꯋꯥꯔꯤ ꯂꯤꯔꯦꯕ ꯅꯪꯒꯤꯁꯦ
ꯎꯝ ꯑꯗꯨ ꯀ ꯇꯔꯦꯞ ꯐꯦꯛꯒꯨꯏ
ꯑꯣ ꯃꯤꯁꯇꯔ ꯇꯦꯔꯦꯐꯦꯛꯇ
ꯇꯔꯤ ꯐꯌꯔ
ꯑꯗꯣ ꯑꯗꯤ ꯀꯩꯒꯤꯅ ꯎꯔꯤꯗꯣ ꯃꯥ ꯍꯥꯟꯅ ꯎꯔꯤꯗꯣ ꯀꯩꯒꯤꯅꯣ ꯅꯪ ꯇꯨꯝꯅꯤꯡꯉꯀꯥꯟꯗ ꯅꯨꯃꯤꯠꯇ
ꯈꯪꯗꯦ ꯇ꯭ꯔꯦꯐꯤꯛꯛꯇꯧ ꯌꯥꯅꯕ ꯌꯥꯗꯣꯏꯅꯦ
ꯌꯥꯗ꯭ꯔꯗꯤ ꯍꯥꯏꯔꯒ ꯇꯥꯕ꯭ꯔꯣ ꯄꯣꯛꯈꯥꯏꯗꯣꯔꯦ ꯑꯩ ꯅꯥꯛꯇ ꯄꯥꯏꯁꯤꯜꯂꯛꯀꯥꯟꯗ ꯑꯩ ꯏꯆꯥꯗ ꯑꯗꯨ ꯑꯩ ꯁꯤꯈꯗꯤ ꯑꯩ ꯍꯩꯇꯦ ꯑꯗꯣ ꯃꯌꯥꯝ ꯄꯨꯂꯞ ꯈꯪꯉꯣꯏꯗ꯭ꯔꯣ
ꯅꯍꯩꯇꯦꯗꯣ ꯃꯌꯥꯝ ꯂꯣꯏ ꯈꯪꯅꯕ ꯋꯥꯐꯝ ꯍꯥꯏꯕ
ꯑꯗꯣ ꯑꯩ ꯍꯌꯦ ꯑꯗꯨ ꯅꯪ ꯍꯧꯒꯠꯂꯣ
ꯀꯃꯥꯏꯅ ꯍꯌꯦ
ꯍꯩꯕꯒꯤ ꯍ ꯇꯥꯕ꯭ꯔꯣ
ꯎꯝ ꯀꯩꯒꯤꯅꯣ
ꯅꯪ ꯇꯨꯝꯕ ꯌꯥꯗꯕꯒꯤ
ꯇꯨ ꯃꯦ
ꯑꯗꯣ ꯅꯪ ꯎꯏꯔꯔꯤꯗꯣ ꯀꯩꯒꯤꯅꯣ ꯎꯏꯔꯒ ꯀꯧꯕ ꯇꯥꯗ꯭ꯔꯦꯗꯣ ꯑꯗꯣ ꯎꯏꯔꯒ ꯀꯧꯕ ꯇꯥꯔꯦꯗꯣ ꯀꯩꯒꯤꯅꯣ
ꯇꯨꯝꯕꯒꯤ ꯇꯨꯝꯃꯅꯤꯗ
ꯇꯨꯝꯕ ꯌꯥꯗꯦꯀꯣ
ꯎꯝ ꯑꯗꯣ
ꯑ
ꯀꯦꯗꯅꯣ
ꯀꯩꯝ ꯇꯧꯗꯦ ꯒꯦꯝ ꯁꯥꯟꯅꯕꯅꯤꯗ ꯈꯪꯗꯦ ꯑꯩꯁꯨ
ꯄꯥꯩꯁ ꯁꯣꯉ ꯇꯥꯔꯦ
ꯀꯩꯒꯤꯅꯣ
ꯒꯦꯃꯤꯡ ꯀꯦꯐꯦ ꯗꯒꯦ ꯁꯝ ꯃꯥꯅꯤ ꯍꯦꯃꯤꯡ ꯀꯦꯐꯦ ꯗꯩꯩ
ꯅꯠꯇꯦꯗ
ꯑꯅꯤꯗ ꯄꯦꯏꯁꯥ ꯄꯤꯔꯣ
ꯅꯠꯇꯦ ꯍꯥꯏꯁꯤꯗ ꯑꯩꯅ
ꯑꯗꯨꯅꯥ ꯇꯨꯝꯅꯤꯡꯗꯦ ꯃꯪꯒꯤꯗꯣ ꯀꯩꯀꯩ ꯇꯧꯒꯦꯅ ꯈ ꯌꯦꯡꯉꯨꯕꯅꯦ
ꯑꯣ ꯑꯣ ꯃꯪꯒꯤ ꯁꯪꯈ꯭ꯌꯥꯔꯗ ꯆꯪꯉꯨꯅꯦꯕ ꯅꯪꯁꯦ ꯑꯗꯨ ꯀꯩ ꯀꯩ ꯀꯃꯥꯏ ꯀꯃꯥꯏ ꯇꯧꯍꯧꯔꯒꯦ ꯑꯥ ꯇꯥꯏꯌꯦ
ꯀꯔꯤ
ꯍꯥꯏꯔꯛꯑꯣ ꯅꯪ ꯍꯥꯏꯒꯦ ꯇꯧꯔꯝꯃꯤꯗꯣ
ꯎꯝ ꯀꯩꯁꯨ ꯇꯧꯗꯦ
ꯇꯧ ꯀꯩꯅꯣ ꯑꯗꯨ ꯀꯩꯁꯨ ꯇꯧꯗꯔ ꯑꯗꯨ ꯍꯥꯏꯗꯤ ꯀꯩꯅꯣ
ꯁꯨꯝ ꯀꯩꯁꯨ ꯇꯧꯗꯕꯗꯣ ꯑꯗꯣ ꯊꯝꯃꯒꯦ
ꯑꯥ
ꯎꯝ